ꯅꯪꯒꯤꯁꯤ ꯂꯥꯁꯇ ꯇ꯭ꯔꯥꯏ ꯇꯧ ꯇꯧꯔꯒ ꯌꯥꯔꯦꯅꯦ
ꯑꯣ ꯂꯦꯍ ꯅꯨꯡꯉꯥꯏ ꯇꯥꯕꯣ ꯃꯥꯅꯦꯀꯣ
ꯍꯣꯏ ꯋꯣꯛ ꯇꯧꯔꯥ ꯈꯪꯗ꯭ꯔꯦ ꯀꯩꯗꯧꯔꯤꯒꯦ
ꯑꯩꯗꯤ ꯑꯗꯨꯝ ꯍꯦ ꯄ꯭ꯔꯣꯗꯩꯗꯝ
ꯑꯗꯨꯝ ꯍꯤꯞꯄ ꯃꯥꯜꯂꯦꯗ ꯅꯪꯁꯤ
ꯍꯣꯏ ꯑꯗꯨꯄꯦꯗꯨ
ꯇꯗꯤ ꯆꯔꯔꯕꯣ
ꯑ
ꯑꯩꯅ ꯉꯥꯡꯕ ꯂ ꯆꯥꯏꯌꯦꯅ ꯀꯩ ꯇꯧꯕ꯭ꯔ
ꯑꯗꯨꯕꯨꯗꯤ ꯐꯣꯟ ꯄꯥꯏꯕꯒꯤꯅꯦ
ꯅ ꯅ ꯌꯥꯝ ꯄꯤꯇꯥ ꯍꯥ꯭ꯔ
ꯀꯩꯅꯅꯦ
ꯅꯪꯅ ꯉꯥꯡꯕ ꯃꯈꯣꯟꯕꯤ ꯇꯥꯕ꯭ꯔꯕ ꯅꯪ ꯅꯁꯥꯅ
ꯇꯥ ꯇꯥꯕꯗꯤ ꯀꯅꯦ
ꯑꯥ ꯆꯥꯛ ꯆꯔꯦꯕ ꯍꯣꯏ ꯆ
ꯃꯅꯥ ꯃꯅꯥ ꯑꯃ ꯆꯥꯏ ꯈꯪꯗꯦꯁ
ꯑ ꯅꯗꯦ
ꯅꯥꯄꯤ ꯔ
ꯄꯤꯤ ꯑꯣꯏꯔꯅ
ꯆꯥꯏ
ꯊ꯭ꯔꯥ ꯆꯥꯕꯅꯨꯀꯣ ꯐꯪꯗ꯭ꯔꯒꯅꯪ
ꯈꯪꯗꯦ ꯈꯪꯉꯦ ꯑꯗꯣ
ꯈꯪꯁꯨ ꯈꯪꯅ ꯃꯣꯏꯅꯦ ꯆꯥꯕ ꯌꯥꯏꯌꯦ ꯆꯥꯕ ꯌꯥꯗꯦ ꯍꯥꯏꯕꯗ ꯍꯥ
ꯑꯗꯣ ꯑꯁ ꯈꯪꯗꯦ ꯑꯩ ꯍꯥꯏꯕ ꯍꯩꯇꯦ ꯆꯥꯕ ꯌꯥꯕꯒꯤꯅꯤ ꯆꯥꯏꯗꯣ ꯆꯥꯕ ꯌꯥꯗ꯭ꯔꯗꯤ ꯁꯤ ꯍꯤꯔꯅꯤ ꯁꯥꯥꯕ
ꯅꯥꯄꯤꯗꯤ ꯆꯥꯕ ꯌꯥꯕꯅꯤꯁꯨ ꯀꯥꯏꯗ ꯊꯕꯛ ꯌꯥꯝ ꯆꯤꯟꯕ ꯃꯥꯜꯂꯦꯗ
ꯆ ꯆꯤꯟꯗꯤꯗ
ꯀꯩ ꯇꯧꯔꯤꯕ꯭ꯔꯣ ꯃꯦꯁꯦꯁ ꯊꯥꯔꯤꯕ꯭ꯔꯣ
ꯇꯥꯔꯦ ꯇ ꯇ ꯏꯗꯒꯤꯅ
ꯄꯦꯁꯔꯠ ꯐ꯭ꯔ ꯃꯥꯅꯤ ꯅꯪ
ꯑꯩꯒꯤꯗꯤꯀꯣ ꯀꯩ ꯍꯥꯏꯁꯤꯔꯥ ꯆꯣꯡꯊꯣꯛꯇꯦ
ꯀꯔꯤ ꯆꯣꯡꯊꯣꯛꯇꯕ
ꯑꯁꯤꯗꯀꯣ ꯃꯤꯅꯠ ꯆꯠꯄꯗꯣꯣ ꯑꯗꯨꯗꯅ ꯑꯩꯒꯤ ꯐꯣꯟꯅꯔꯀꯣ ꯑꯁ ꯌꯥ꯭ꯌꯥꯟ ꯇꯗꯅ
ꯀꯔꯤ ꯍꯥꯏꯕꯥ ꯇ ꯍꯥꯏꯁꯤ
ꯐ꯭ꯔꯦꯃꯦ ꯃꯤꯅꯤꯠꯁꯇ ꯆꯣꯡꯊꯣꯛꯇꯦ ꯍꯥꯏꯕ
ꯅ ꯀꯣꯏ ꯌꯥꯗꯅꯤ
ꯑꯁ ꯈꯪꯗ
ꯎꯝꯠꯇꯅꯤ ꯀꯔꯤ ꯋꯥꯅ ꯍꯪꯗꯦ
ꯑ ꯍꯣ ꯍꯣ ꯍ ꯀꯩꯗꯧꯅꯣ ꯁꯣꯝꯗꯤꯦ
ꯑꯩꯁ ꯃꯤꯅꯤꯠ ꯆꯣꯡꯊꯣꯛꯇꯕꯤ ꯀꯔꯤ ꯇꯧꯕ꯭ꯔꯥ
ꯉꯗꯤ ꯑꯩꯅ ꯉꯥꯡꯕ ꯍꯦꯛꯇ ꯉꯥꯡꯉꯦ ꯑꯗꯨꯅ
ꯅꯪꯒꯤ ꯇꯥꯛ ꯃꯥꯡꯕꯤꯈ꯭ꯔꯦꯅꯦ ꯅꯪꯁꯤ ꯁꯥꯎꯕ ꯃꯥꯜꯂꯦꯗ
ꯁꯥꯎꯗ ꯀꯩꯒꯤ
ꯅꯨꯄꯤꯁꯤꯡꯁꯤ ꯃꯆꯥ ꯃꯆꯥ ꯄꯣꯠꯇꯨꯁꯨ ꯍꯥꯎꯕꯁꯅꯦ
ꯎ ꯂꯧꯅꯤꯡꯕ ꯋꯥ ꯉꯥꯡꯅꯅꯨ
ꯀꯗꯥ ꯀꯗꯥꯏ ꯌꯥꯝ ꯍꯥꯏꯩꯡꯅꯨꯀ ꯅꯣꯏ
ꯀꯅꯥꯅꯣ ꯀꯗ꯭ꯔ ꯍꯥꯏꯁꯦ
ꯑ ꯕꯤꯁꯤꯡꯁꯦ ꯅꯣꯏ ꯀꯥꯟꯅꯅꯤꯡꯉꯥꯏ ꯉꯥꯏꯍꯥꯛ ꯑꯗꯨꯝ ꯇꯧꯋꯦ ꯑꯁ ꯇꯜꯂꯦ ꯚꯥꯏꯗꯤꯦ
ꯃꯥꯏ ꯍ ꯍꯥꯏꯅꯀꯣ ꯅꯪ ꯀꯅꯨ ꯄꯤꯅꯣ ꯆꯕꯅꯦ
ꯑꯩ ꯀꯗꯤ ꯀꯥꯏꯅꯁꯨ ꯏꯇꯣꯏꯅꯤ ꯐꯅꯤ ꯉꯔꯥꯡ ꯅꯪꯒꯤ ꯉꯔꯥꯡ ꯅꯪꯒ ꯋꯥꯔꯤ ꯁꯥꯕꯒꯤ ꯃꯥꯗꯣ ꯈꯪꯕ ꯆꯥꯅꯤꯡꯉꯤ
ꯑꯩ ꯋꯥꯔꯤꯦ ꯁꯥꯕꯒꯤ
ꯍꯣꯏ ꯃꯥꯗꯨ ꯈꯪꯈ꯭ꯔꯕ
ꯑꯁ ꯅꯪ ꯍꯥꯟꯅꯟꯗꯦ ꯈꯪꯉꯦ ꯍꯥꯏꯦꯟꯗꯥꯏꯅꯦ
ꯅꯪ ꯑꯣꯏꯗꯕꯉꯥꯡꯈꯩꯒꯤꯅ
ꯈꯪꯉꯦ ꯑꯗꯣ ꯑꯔꯥꯡꯗꯣ ꯃꯥꯗꯣ ꯁꯥꯎ꯭ꯔꯦꯕ ꯏꯕꯥꯅꯤꯒꯤ ꯑꯉꯥꯡ ꯅꯗꯣ ꯇꯥꯔꯒ
ꯑꯁ ꯂꯣꯏꯔꯦꯍꯦ ꯅꯪꯁꯨ ꯀꯔꯤꯒꯤ ꯇꯥꯍꯟꯕꯅꯣ ꯃꯤ ꯁꯥꯎꯔꯗꯤ
ꯑꯗꯒꯤ ꯌꯨꯝ ꯆꯈꯩ ꯀꯥꯔꯤꯂ ꯂꯥꯛꯇꯩ ꯂꯥꯛꯈꯔ ꯖꯤ ꯂꯥꯛꯊꯣꯏꯅꯤ
ꯀꯩꯁꯨ ꯀꯥꯏꯗꯦꯁꯨ ꯍꯥꯏꯌꯦ ꯂꯣꯏꯔꯦ ꯍꯦ ꯅꯪꯁꯨ
ꯎꯝ
ꯅꯪꯗꯤ ꯑꯗꯨꯝ ꯂꯩꯕ꯭ꯔꯥ ꯅꯠꯇ꯭ꯔꯥ ꯑꯇꯣꯞꯄ ꯀꯩꯀꯩ ꯇꯧꯕꯔꯣ
ꯎ ꯑꯗꯨꯝ ꯎꯝ ꯑꯗꯨꯝ ꯂꯩꯗ ꯌꯨꯝꯗ
ꯑꯍꯟꯁꯨ ꯑꯣꯏꯔꯦ ꯊꯕꯛ ꯑꯗꯨ ꯁꯨꯕ ꯉꯝꯃꯤꯕ꯭ꯔꯣ
ꯊꯕꯀꯤ ꯊꯕꯛ ꯑꯍꯥ ꯑꯣꯏ
ꯑꯍꯥꯟꯕ ꯊꯕꯛ ꯁꯨꯕ ꯉꯝꯗꯕꯤ ꯂꯩꯗꯅ ꯑꯍꯟꯒꯤ ꯂꯥꯏꯅꯥ ꯂꯩꯅ ꯈ꯭ꯋꯥꯡ ꯅꯥꯕꯒꯨꯝꯕ
ꯑꯗꯦ ꯀꯅꯤ ꯇꯗ ꯀꯨꯝꯅꯤ ꯇꯧꯗ꯭ꯔꯤ
ꯑꯣ ꯐꯩꯑ ꯑꯗꯨ ꯀꯗ ꯇꯗꯗꯤꯉꯥꯏ ꯍꯅꯕꯀꯣ
ꯑꯩꯅꯤ ꯍꯅꯤ ꯃꯦꯗꯥꯝ
ꯑꯣ ꯍꯥꯏꯕ ꯋꯥꯅꯦ ꯑꯁ ꯊꯥꯏꯅꯒ ꯍꯧꯖꯤꯛꯀꯗꯤ ꯃꯥꯟꯅꯗ꯭ꯔꯕꯅꯤꯗ ꯑꯩꯈꯣꯏꯅ ꯆꯥꯕ ꯆꯤꯟꯖꯥꯛꯅꯔ ꯑꯗꯨꯗꯩꯀꯣ ꯍꯛꯆꯥꯡꯁꯦ ꯌꯥꯗ꯭ꯔꯦꯕ ꯎꯝ ꯍꯛꯆꯥꯡꯁꯦ ꯌꯥꯗ꯭ꯔꯕꯅꯦ
ꯅꯁꯥꯗꯤ ꯁꯔꯤ ꯑꯣꯂꯞ ꯀ ꯃꯥꯅꯦꯅꯦ
ꯀꯩꯅꯣꯒꯤ ꯅꯪꯁꯨ ꯃꯤꯅ ꯉꯥ ꯑꯃꯅ ꯂꯩꯁꯥꯕꯤ ꯁꯥꯔꯤꯗ ꯑꯗꯨ ꯇꯧꯔꯦꯒ ꯑꯗꯨꯗ ꯑꯩꯁꯤꯕꯨ ꯑꯉꯥꯡ ꯃꯥꯟꯗ꯭ꯔꯕꯣ
ꯏꯁꯥꯕꯤ ꯁꯥꯗꯤ ꯃꯥꯜꯂꯦ ꯅꯪ ꯑꯩꯁꯦ ꯑꯉꯥꯡꯅꯤ ꯑꯗꯣ ꯑꯍꯟ ꯁꯥꯕꯅꯤ ꯍꯥꯏꯌꯦ ꯑꯗꯨ ꯅꯪꯅ ꯑꯃꯨꯛꯀ ꯑꯉꯥꯡ ꯁꯥꯕ ꯃꯥꯜꯂꯤ
ꯍꯦ ꯀꯥꯏꯗꯅ ꯅꯪ ꯉꯉꯤꯗꯨꯕꯨ
ꯅꯪꯅ ꯑꯃꯨꯛ ꯑꯉꯥꯡ ꯁꯥꯔꯛꯄ ꯃꯥꯜꯂꯦ
ꯁꯥꯗꯦ ꯁꯥꯗꯦ ꯅꯪꯒꯤ ꯋꯥꯈꯜꯂꯅꯦꯀꯣ ꯑꯩꯗꯤ ꯁꯥꯗꯕꯅꯦꯀꯣ ꯁꯥꯁꯨ ꯁꯥꯅꯤꯡꯗꯦ ꯑꯁ ꯑꯩꯗꯤ ꯑꯍꯟ ꯑꯣꯏꯅꯤꯡꯗꯦ
ꯁꯥꯕꯤ ꯁꯥꯕꯤ ꯁ꯭ꯔꯤ ꯃꯂꯦ ꯀꯣ ꯀ ꯍꯥꯏꯁ
ꯑꯁ ꯀꯃꯥꯏꯅ ꯃꯥꯟꯕ꯭ꯔꯣ
ꯑ ꯅꯪꯒꯤ ꯃꯁꯛ ꯊꯥꯔꯛꯑꯣꯅꯦ ꯑꯁ ꯋꯥꯆꯦꯞꯇ ꯑꯩꯗꯤ ꯅꯪꯒꯤ ꯅꯝꯕꯔ ꯁꯦꯚ ꯇꯧꯕꯅꯤꯀꯣ ꯑꯗꯣ ꯅꯪꯗꯤ ꯁꯦꯞ ꯇꯧꯗ ꯃꯥꯜꯂꯦ
ꯑꯁ ꯀꯗꯥꯏꯗꯅ ꯑꯁ ꯑꯩꯁ ꯅꯪꯅ ꯃꯤꯒ
ꯑꯥꯎꯅꯤꯡ
ꯑꯦ ꯌꯥꯗꯤ ꯌꯥꯗꯦ ꯑꯗꯨꯗꯤ ꯌꯥꯗꯦ
ꯑꯩꯗꯤ ꯃꯅꯝꯗ ꯊꯤꯔꯛꯄ ꯍꯥꯏꯕꯅꯤ ꯀꯣ
ꯄꯥꯏꯕꯁꯨ ꯍꯥꯏꯗ꯭ꯔ ꯀꯩꯅ ꯅꯪꯒꯥꯡ ꯅꯪ ꯄꯥꯏꯕ ꯍꯥꯏꯔ ꯀꯥꯟꯗ
ꯑꯩꯗꯤ ꯅꯪ ꯁꯤꯔꯛꯀꯅꯤ ꯑꯩꯗꯤ ꯅꯪꯁꯤꯔꯛꯀꯅꯤꯀꯣ
ꯑ ꯄꯥꯏꯕ ꯍꯥꯏꯔ ꯀꯥꯟꯗ ꯊꯤꯔꯛꯑꯣ ꯅꯪ ꯍꯧꯖꯤꯛ ꯄꯥꯏꯕ ꯇꯝꯃꯤꯗꯨꯅ
ꯍꯩꯈ꯭ꯔꯩꯗꯤ ꯄꯥꯏꯕ
ꯇꯥꯏꯔ ꯅꯤꯡꯅꯤꯗꯨꯗꯤ
ꯄꯥꯏꯔꯒ ꯂꯄꯤ ꯁꯥꯏꯗꯣ
ꯑꯁꯣꯝꯁꯦ ꯀꯔꯤ ꯌꯦꯦꯟꯁꯥꯡ ꯆꯥꯏꯑꯕ
ꯆꯁ ꯉꯁꯁꯤ ꯀꯔꯤꯖ ꯎꯇꯤ ꯆꯏ ꯎꯇ
ꯑꯁ ꯂꯣꯏꯔꯦ ꯇꯨꯝꯅꯤꯡꯕ ꯐꯥꯎꯗ꯭ꯔꯣ
ꯑꯩꯈꯣꯏꯒꯤ ꯇꯨꯝꯅꯤꯡꯕꯣ
ꯎꯇꯤ ꯆꯥꯔꯦꯃꯤ ꯎꯇꯤ ꯆꯥꯔꯦ ꯃꯤ ꯇꯨꯝꯅꯤꯡꯕ ꯐꯥꯎ ꯍꯥꯏꯔꯒ
ꯌꯥꯝꯌꯥꯝ ꯐ꯭ꯔꯦꯁ ꯍꯌꯦ
ꯐꯩꯅꯦ ꯑꯗꯣ ꯃꯤ ꯈꯔꯗꯤ ꯀꯔꯤ ꯍꯥꯏꯁꯤꯔ ꯏꯁꯥꯗ ꯂꯨꯝꯗꯔꯦ ꯑꯗꯨ ꯇꯧꯋꯦ ꯑꯗꯥ ꯇꯧꯋꯦ ꯎꯇꯤ ꯆꯥꯕꯁꯦ
ꯍꯥꯏꯕꯗꯨꯗ ꯅꯪꯁꯨ ꯇꯧꯔꯅꯦ ꯍꯪꯕꯅꯤꯅꯗꯣ
ꯑꯦꯦ ꯋꯥ ꯌꯥꯝ ꯉꯥꯡꯕꯅꯤ ꯅꯪꯒꯤ ꯃꯁꯛꯇꯨ ꯊꯥꯔꯛꯑꯣ
ꯀꯗꯥꯏꯗꯒꯤꯅꯣꯗ ꯅꯪꯁꯨ ꯄꯪꯉꯥꯡꯗ ꯉꯥꯡꯉꯦꯗ
ꯎ ꯎꯆꯦꯛ ꯇ ꯃꯥ ꯄꯥꯏꯕ ꯍꯦꯗꯤꯣ ꯑꯁꯀꯥꯗ ꯅꯨꯡꯉꯥꯏꯒ ꯍꯥꯏꯕꯃꯤꯗꯥ ꯊꯥꯕꯤꯌꯣ ꯍꯥꯏꯌꯣ
ꯀꯩꯅ
ꯑꯩꯗꯣ ꯁꯛ ꯌꯥꯝ ꯐꯖꯩꯌꯦ ꯍꯥꯏꯌꯦ ꯍꯥꯏꯕ ꯍꯥꯏꯕ ꯃꯤꯗ ꯊꯥꯕꯤꯌꯣ ꯍꯥꯏꯌꯒ
ꯁ ꯅꯪ ꯑꯩꯅ ꯍꯥꯏꯕꯅꯤ
ꯑꯗꯨꯗꯤꯅ ꯑꯣꯏꯗꯕ ꯉꯥꯡꯅ ꯈꯪꯁꯨ ꯈꯪꯗ꯭ꯔ
ꯈꯪꯉꯦ ꯈꯪꯉꯦ
ꯈꯪꯗꯦꯀꯣ ꯑꯗꯤ ꯀꯩ ꯍꯥꯏꯁꯦ ꯑꯁꯦꯡꯕ ꯑꯁꯦꯡꯕ ꯉꯥꯝꯗꯨꯗꯅꯤꯀꯣ ꯍꯥꯏꯗꯤ ꯂꯗ ꯑꯗꯨꯗꯤ ꯅꯪꯁꯨ ꯅꯨꯃꯤꯠ ꯆꯨꯞꯄ ꯑꯗꯨꯝ ꯌ ꯌꯣꯗ ꯂꯩꯔꯦ
ꯍꯣꯏ ꯀꯩꯩꯅꯣꯒꯦ
ꯋꯥꯗꯕ꯭ꯔꯣ ꯊꯕꯛꯁꯨ ꯇꯧꯗꯦ
ꯀꯣꯛꯁꯤ ꯇꯧꯗꯦꯗꯤ ꯆꯥꯕꯥꯎ ꯇꯝꯅꯤ
ꯑꯗꯨꯅꯦ ꯋꯥꯗꯔꯕ ꯑꯗꯨꯃꯥꯏꯅꯕꯗꯣ
ꯍꯗꯤ ꯆꯥꯄꯇꯅꯤ
ꯏꯅꯥꯎꯅꯨꯄꯥꯕꯨ ꯍꯥꯏꯔꯝꯅꯤꯀꯣ ꯆꯥꯕ ꯇꯨꯝꯕ ꯈꯛꯇ ꯇꯧꯔꯗꯤꯀꯣ ꯆꯩꯅ ꯀꯟꯅꯒꯗꯕꯅꯤ
ꯆ ꯀ
ꯑꯗꯤ ꯑꯗꯨꯃ ꯍꯅ ꯃꯤꯔ ꯁꯣꯅꯤꯡꯉꯦ
ꯁꯤꯅ ꯀꯅꯤꯗ
ꯍꯥꯥ
ꯆꯩꯅ ꯀꯟꯗ ꯉ ꯃꯗ꯭ꯔꯣ
ꯀꯗꯥꯗꯤ ꯀꯩ ꯉ ꯃꯗꯔꯗꯤ ꯀꯩꯅꯣ ꯑꯦ
ꯌꯥꯝꯝ ꯁꯥꯇꯗ ꯁꯔꯅꯤꯗ ꯑ ꯐ꯭ꯔ
ꯑꯁ ꯀꯗꯥꯏꯗꯒꯤꯅꯣ ꯑꯩꯗꯤ ꯁꯥꯊꯤꯅꯦ ꯇꯨꯃꯤ ꯂꯩꯗꯨ ꯀꯃꯥꯏꯅ ꯍꯥꯏꯗꯤ ꯆꯥꯔꯒ ꯇꯨꯝꯃꯒ ꯇꯨꯝꯃꯤꯟꯅ ꯂꯩꯕꯗꯣ ꯅꯨꯡꯉꯥꯏꯕ꯭ꯔꯅꯦ ꯑꯇꯩꯅꯦ ꯊꯕꯛ ꯁꯨꯔꯒ
ꯑꯩꯗꯤ ꯅꯨꯡꯉꯥꯏꯌꯦ ꯊꯕꯛ ꯁꯨꯕꯤ
ꯅꯨꯡꯉꯥꯏ ꯍꯥꯏ ꯑꯗꯨꯗꯨꯅ ꯀꯅꯥꯅ ꯇꯥꯜꯂꯛꯄꯗꯨ ꯆꯥꯔꯤꯕ
ꯑꯩꯁꯨ ꯑꯩꯗꯤ ꯑꯁ ꯑꯩ ꯏꯃꯨꯡꯗ ꯗꯤꯄꯦꯟ ꯇꯧꯋꯦꯅ
ꯑꯗꯨꯗꯤ ꯐꯠꯇꯦꯅ ꯑꯍꯟꯒꯤ ꯑꯣꯏꯔ ꯑꯣꯏꯔꯒ ꯀꯔꯤꯩꯅꯣꯅꯦ
ꯑꯩꯒꯤ ꯌꯥꯝꯕ ꯑꯩꯒꯤ ꯏꯌꯥꯝꯕꯅ ꯁꯞꯄꯣꯔꯠ ꯇꯧꯋꯦ ꯁꯗ
ꯑꯁ ꯂꯔꯦ ꯑꯗꯨꯗꯤ ꯅꯪꯁꯦ ꯄꯨꯔꯥ ꯀꯔꯤꯦ ꯍꯥꯏꯁꯤꯔ ꯅꯤꯡꯊꯧ ꯃꯆꯥꯒꯤ ꯇꯥꯏꯞꯇ ꯂꯩꯅꯤꯅꯦ
ꯍꯣꯏꯦ
ꯑꯅ ꯍꯦꯉꯥꯏ ꯅꯨꯄꯤ ꯊꯤꯔꯀꯥꯟꯗ ꯊꯕꯛ ꯇꯧꯕꯁꯨ ꯍꯩꯇꯕꯤꯗ ꯂꯩꯅꯤꯀꯣ
ꯐꯤ ꯊꯤꯅꯤꯡꯗꯦ ꯅꯨꯄꯤ ꯊꯥꯖꯗ꯭ꯔꯦ ꯃꯣꯏ ꯍꯣꯏ ꯅꯥꯇꯉ ꯎꯤꯁ
ꯀꯔꯤ ꯈꯪꯗꯅꯣ ꯅꯪꯁꯨ ꯑꯃ ꯑꯅꯤ ꯊꯦꯡꯅꯔ ꯑꯗꯨ ꯍꯥꯏꯗꯨꯗ ꯅꯨꯄꯤ ꯂꯩꯣꯏꯅꯨ ꯇꯥꯏꯗꯔꯅꯤ
ꯎꯝ ꯅꯣꯏꯒꯨꯝꯕ ꯈ ꯉꯥꯏꯔꯦ ꯅꯨꯄꯤꯁꯤ ꯈꯛꯇꯪ ꯌꯥꯝ ꯍꯩꯌꯦ ꯅꯣꯏ ꯀꯥꯟꯅꯅꯤꯡꯉꯥꯏ ꯉꯇꯝ ꯇꯧꯋꯦꯕ
ꯀꯅꯥꯅꯅꯣ ꯑꯩ ꯉ ꯉꯝꯃꯤꯒꯦ ꯑꯩꯉꯣꯟꯗ ꯍꯥꯏꯔꯛꯑꯣ
ꯅꯪ ꯅꯪ ꯅꯪ
ꯑꯩ ꯑꯩꯔꯣ ꯑꯩꯗꯤ ꯇꯧꯗꯅꯣ ꯑꯩꯗꯤꯀꯣ ꯇꯪꯈꯥꯏ ꯇꯪꯈꯥꯏꯅꯤ ꯇꯪꯈꯥꯏ ꯇꯪꯈꯥꯏ ꯍꯦꯟꯕꯁꯨ ꯌꯥꯔꯣꯏ ꯌꯥꯝꯗꯕꯁꯨ ꯌꯥꯔꯣꯏ
ꯃꯤꯔꯝ ꯈꯨꯗꯤꯡꯗ ꯊꯕꯛ ꯇꯤꯡꯗ ꯑꯃꯕꯨ ꯑꯣꯏꯔ ꯑꯃꯕꯨ ꯑꯣꯏꯔ ꯇꯪꯈꯥꯏ ꯇꯪꯈꯥꯏ ꯑꯗꯨ ꯑꯣꯏꯔꯗꯤ ꯅꯪ ꯐꯔꯝꯃꯅꯤꯅ
ꯅꯪ ꯑꯩꯒꯤ ꯁꯦꯞ ꯇꯧꯖꯕ꯭ꯔꯕ ꯑꯩꯒꯤ ꯀꯟꯇꯦꯛꯁꯦ
ꯑꯩꯗꯣ ꯇꯧꯔꯝꯃꯣꯏ
ꯀꯔꯤꯒꯤꯦ ꯑꯩꯁꯦ ꯌꯥꯝ ꯐꯠꯇꯕ ꯃꯑꯣꯡꯅꯤꯅꯦ ꯅꯪ ꯇꯧꯔꯤꯁꯦ ꯗ ꯈꯔ ꯅꯨꯡꯗꯛ ꯌꯥꯝ ꯍꯩꯕ ꯅꯨꯄꯥ ꯑꯣꯏꯅ ꯂꯧꯅꯤꯅꯦ ꯅꯪꯁ ꯑꯩꯁꯦ ꯑꯩꯅ ꯐꯒꯤ ꯇꯧꯔꯒ ꯅꯪꯅ
ꯀꯗꯥꯏꯗꯅꯣꯅ ꯅꯪꯗꯤ ꯅꯨꯄꯤ ꯊꯤꯈ ꯀꯩꯅꯣꯅꯦ
ꯄ ꯊꯔꯁ ꯆꯥꯟꯁ ꯂꯩꯕꯤ ꯐꯣ
ꯑꯁ ꯅꯃꯣꯍꯦ ꯅꯪꯁꯨꯨ ꯀꯔ ꯏꯅꯅꯦ ꯑꯩꯕꯨ ꯑꯩꯕꯨ ꯂꯨ ꯅꯨꯄꯤ ꯊꯤꯔꯣ ꯅꯨꯄꯥꯗꯨꯗ ꯀꯃꯥꯏꯅ ꯂꯩꯗꯣꯏꯅꯣ
ꯀ ꯀꯔꯤ ꯇꯧꯈ꯭ꯔꯅꯦ ꯑꯩ ꯁꯛ ꯌꯥꯝ ꯄꯨꯖꯔꯤꯌꯦꯦ
ꯑꯩꯒꯤ ꯑꯩꯗꯤ ꯁ ꯑꯩꯗꯤ ꯁꯛꯇ ꯆꯠꯇꯦꯗ
ꯑꯗꯨꯗꯤ ꯅꯪꯕꯨ ꯊꯔꯛꯄ ꯅꯪꯕꯨ ꯊꯥꯔꯛꯄ ꯉꯝꯃꯅꯤ ꯑꯩ ꯅꯪꯕꯨ ꯂꯨꯅ ꯇꯧꯈꯤꯅꯤ ꯊꯕꯛꯁꯨ ꯇꯧꯍꯜꯂꯣ ꯑꯩ
ꯑꯗꯨ ꯑꯣꯏꯔꯁꯨꯀꯣ ꯑꯩꯈꯣꯏ
ꯆꯥꯛꯗꯥꯔꯝꯗꯥꯏꯗ ꯆꯥꯛ ꯆꯥꯔꯝꯗꯥꯏꯗꯣ ꯈꯨꯠ ꯍꯥꯝꯕ ꯂꯥꯛꯑꯣ ꯀꯣ ꯑꯗꯣ ꯑꯗꯨꯗ ꯍꯦꯛ ꯅꯪꯉꯣꯟꯗ ꯐꯨꯠꯁ ꯄꯤꯖꯥꯅꯤ ꯑꯗꯨꯒ ꯇꯤꯚꯤ ꯏꯪꯈꯂ꯭ꯔꯥꯅꯤ ꯇꯣꯍꯥꯟꯒ꯭ꯔꯥꯅꯤ ꯎꯈꯥ ꯄꯨꯝꯝꯕꯁꯨ ꯑꯩꯅ ꯍꯦꯜꯄꯔ ꯊꯝꯒꯅꯤ ꯅꯨꯡꯉꯥꯏꯔꯣꯏꯗꯣꯏꯅ ꯐꯖꯅ ꯈꯜꯂꯣꯗ ꯅꯪ ꯑꯦꯛꯦ ꯑꯦꯛꯖꯦꯠ ꯇꯧꯅꯤꯀꯣ ꯂꯥꯏꯐꯇ